ꯂꯣ ꯑ ꯆ ꯆꯥꯛ ꯆꯥꯕ ꯂꯣꯏꯔꯒ ꯁꯨꯝ ꯀꯔꯤꯁꯨ ꯇꯧꯔꯤꯉꯩꯗ ꯑꯗꯨꯝ ꯂꯦꯞꯂꯒ ꯐꯝꯔꯒ ꯑꯗꯨꯝ ꯂꯩꯅꯦ
ꯅꯌꯦ ꯉꯁꯤꯗꯤ ꯅꯣꯡꯆꯨꯗ꯭ꯔꯣ
ꯅꯣꯡꯆꯨꯋꯦ ꯈꯔ ꯅꯣꯡꯆꯨꯕꯒꯤ ꯏꯪꯉꯤꯀꯣ
ꯍꯣꯏ ꯅꯅꯨꯡ ꯑꯁ ꯑꯩꯗꯤ ꯅꯨꯡꯗꯥꯡ ꯏꯪꯉꯒꯦ ꯐꯤꯖꯨꯞ ꯁꯨꯞꯄꯒ ꯇꯨꯝꯃꯤꯅꯦ ꯏꯪꯕꯒꯤ
ꯑꯣ ꯁꯥꯏꯌꯦ ꯑꯩꯈꯣꯏꯗꯗꯤ ꯑꯁ ꯕꯣꯒ ꯌꯦꯡꯕ ꯉꯝꯗꯅꯦ ꯑꯩꯁꯦ
ꯀꯩꯗꯧꯔꯒꯦ
ꯀꯨꯝꯅꯤꯡꯕꯗꯣ ꯀꯅꯥꯅ ꯌꯦꯡꯕ ꯉꯝꯅꯦ
ꯑꯩꯗꯤ ꯅꯨꯡꯗꯥꯡꯒꯤ ꯄꯨꯡ ꯀꯩꯅꯣꯒꯤꯁꯨ ꯌꯦꯡꯉꯦ ꯄꯨꯡ ꯀꯌꯥꯒꯤꯅꯣ ꯄꯨꯡ ꯕꯥꯔꯣ ꯃꯈꯥꯏꯒꯤꯁꯨ ꯌꯦꯡꯉꯦ ꯄꯨꯡ ꯃꯔꯤꯒꯤꯁꯨ ꯌꯦꯡꯉꯦ
ꯑꯥ ꯑꯗꯨ ꯅꯪ ꯅꯪꯕꯨ ꯇꯨꯝꯅꯤꯡꯗ꯭ꯔꯣ
ꯑꯩ ꯏꯁꯥꯗ ꯍꯧꯖꯤꯛꯀꯥꯟ ꯇꯨꯝꯅꯤꯡꯕ ꯐꯥꯎꯗꯦ ꯍꯥꯏꯔꯒ
ꯑꯁ ꯅꯪꯁꯦ ꯚꯤꯇꯃꯤꯟ ꯋꯥꯠꯄ ꯃꯥꯜꯂꯦꯅꯦ
ꯅꯠꯇꯦ ꯍꯛꯆꯥꯡ ꯐꯕꯒꯤꯅꯦ ꯑꯗꯨꯝ ꯅꯨꯡꯊꯤꯟꯗꯤ ꯇꯨꯝꯒꯅꯤꯗ ꯑꯗꯨꯕꯨꯗꯤ ꯇꯥꯕ꯭ꯔꯣ ꯍꯜꯂꯣ ꯅꯦ ꯅꯨꯡꯉꯥꯏꯇꯦ ꯀꯃꯥꯏꯅ ꯇꯧꯕ꯭ꯔꯣ ꯅ ꯅꯨꯡꯉꯥꯏꯇꯦ ꯅꯪꯒꯤꯗꯣ ꯅꯪꯅ ꯂꯩꯕꯗꯣ ꯅꯦ ꯅꯨꯡꯉꯥꯏꯇꯦꯕ ꯇꯥꯏ ꯇꯥꯏ ꯀꯩꯗꯧꯔꯨꯔꯕꯒꯤꯅꯣ ꯍꯧꯖꯤꯛ ꯑꯃꯛ ꯂꯦꯡꯕꯒꯤꯔꯣ
ꯑꯥ
ꯍꯥꯥ
ꯂ ꯂꯦꯡꯦꯡꯕꯒꯤꯅꯦ
ꯂꯦꯡꯕ ꯌꯥꯗꯦ ꯅꯪꯗꯤ ꯍꯣꯏ ꯇꯥꯏ ꯑꯗꯨ ꯑꯣ ꯅꯪ ꯂꯦꯡꯕꯗꯤ ꯌꯥꯗꯦꯕ ꯑꯗꯨꯝ ꯂꯩꯌꯣ
ꯅꯪꯅ ꯅꯪꯅ ꯂꯥꯏꯕ ꯃ ꯃꯖꯥ ꯑꯗꯨꯝꯐꯖ ꯂꯩ ꯑꯣꯣ ꯑꯣ
ꯃꯤ ꯂꯥꯛꯄꯀꯣ ꯑꯗꯨꯒꯤ ꯎꯝ
ꯐꯩꯌꯦꯅꯦ ꯄꯣꯠꯁꯨ ꯈꯔ ꯈꯔ ꯌꯦꯡꯉꯨꯅꯦ ꯅꯪꯁꯨ ꯀꯩꯅꯣ ꯑꯗꯨꯁꯨ ꯌꯦꯡꯗꯦ ꯀꯃꯥꯏ ꯇꯧꯕꯅꯣ
ꯍꯧꯔꯛꯄꯗꯗꯤ ꯌꯦꯡꯕꯅꯦ ꯑꯩꯗꯣ
ꯑꯥ
ꯍꯧꯖꯤꯛ ꯑꯗꯣ ꯍꯧꯖꯤꯛꯀꯥꯟꯗꯤ ꯌꯦꯡꯅꯤꯡꯗ꯭ꯔꯦ ꯑꯃꯨꯛꯀꯥ
ꯀꯩꯒꯤꯅꯣ
ꯑꯁ ꯋꯥ ꯋꯥꯕꯗꯣ ꯃꯣꯏ ꯄꯣꯕꯁꯤꯡꯗꯣ ꯌꯦꯡꯉ ꯀꯥꯎꯋ ꯀꯥꯏꯕ
ꯑꯗꯨꯅꯦ ꯆꯤꯡꯕꯒꯤ ꯑꯩꯗꯤ ꯉꯔꯥꯡꯁꯨ ꯑꯩꯅ ꯇꯧꯕꯗꯣ ꯑꯃꯨꯛꯀ ꯀꯩꯅꯣ ꯄꯣꯔꯦꯅꯦ ꯑꯁ ꯈꯪꯗ꯭ꯔꯦ
ꯑꯁ ꯅꯪꯁꯦ
ꯑꯩꯗꯣ ꯕꯣꯜ ꯌꯦꯡꯕꯁꯦ ꯑꯗꯨꯃꯥꯏꯅ ꯇꯧꯋꯣ ꯁꯥꯟꯅꯕ ꯍꯧꯔꯅꯤꯀꯣ ꯁꯥꯟꯅꯕ ꯍꯧꯔꯅꯤ ꯑꯣ ꯑꯁꯣꯟꯕꯁꯤꯡꯗꯣ ꯑꯩꯁꯦ ꯅꯨꯡꯁꯤꯕ ꯍꯧꯔꯅꯦꯕ
ꯑꯣ
ꯑꯣ ꯍꯥꯏꯗꯤ ꯆꯠꯕ ꯉꯝꯗ ꯅꯠꯇ꯭ꯔꯒ ꯆꯠꯅꯤꯡꯉꯥꯏ ꯍꯣꯠꯅꯔꯒ ꯂꯩꯕꯗꯣ ꯑꯩꯗꯣ ꯅꯨꯡꯁꯤꯕ ꯐꯥꯎꯔꯅꯦꯕꯀꯣ
ꯑꯥ
ꯑꯗꯨ ꯃꯣꯏꯕꯨ ꯑꯗꯨꯝ ꯑꯩꯅ ꯁꯞꯄꯣꯔꯠ ꯇꯧꯕ ꯍꯧꯔꯅꯤꯕ
ꯎꯝ
ꯑꯗꯨꯝ ꯂꯥꯁꯇ ꯃꯣꯏꯅ ꯄꯣꯛꯍꯧꯕ ꯑꯗꯨꯗ ꯑꯩꯅ ꯂꯥꯁꯇ ꯅꯨꯡꯉꯥꯏꯍꯧꯗꯕ ꯄꯣꯛꯑꯅꯤ ꯈꯪꯅ ꯈꯪꯅ ꯇꯧꯕ ꯊꯋꯥꯛꯅꯦꯕ
ꯑꯗꯨꯗꯤ ꯅꯪ ꯅꯪꯒꯤ ꯅꯔꯥꯅꯤꯅ ꯑꯗꯨꯅꯦ
ꯑ ꯌꯥꯝ ꯋꯥꯅꯤꯡꯦ
ꯃꯤꯅꯨꯡꯁꯤ ꯌꯥꯝꯕꯒꯤ ꯇꯥꯏꯞꯇ ꯇꯧꯔꯤꯅꯦ ꯅꯪꯗꯤ
ꯀꯥꯡꯖꯩꯃꯤꯅꯨꯡꯁꯤ ꯍꯥꯏꯕꯗꯤ ꯑꯩꯅ ꯌꯦꯡꯅꯤꯡꯕ ꯍꯥꯏꯕ ꯑꯃ ꯂꯩꯌꯦꯅꯀꯣ
ꯑꯥ
ꯑꯗꯨꯗ ꯑꯩ ꯃꯣꯏꯅ ꯁꯥꯟꯅꯕꯗ ꯌꯥꯝ ꯌꯦꯡꯅꯤꯡꯕ ꯌꯥꯝ ꯄꯥꯝꯕꯁꯨ ꯌꯥꯎꯋꯦꯕ
ꯑꯥ
ꯑꯁ ꯉꯁꯤꯗꯤ ꯅꯣꯏꯔꯣꯝꯗ ꯌꯣꯡꯂꯥꯛꯇꯦ
ꯑꯁ ꯉꯁꯤ ꯍꯧꯖꯤꯛ ꯀ ꯂꯥꯛꯇꯦ ꯂꯥꯛꯀꯦꯔꯥ ꯈꯪꯗꯦ ꯍꯣꯡꯗꯣ ꯃꯃꯨ ꯀꯂꯔꯗꯤ ꯐꯥꯗꯕ
ꯎꯝ ꯌꯣꯉꯛꯑꯗꯤ ꯐꯗꯣꯏꯅꯦꯅꯦ ꯑꯩꯈꯣꯏꯗꯤ ꯑꯦ ꯑꯗꯨꯃꯥꯏꯅ ꯍꯥꯏꯔꯒ ꯑꯌꯨꯛꯇꯣ ꯏꯆꯦ ꯍꯣꯏꯅꯤꯗꯣ ꯑꯃꯨꯛꯀ ꯄꯨꯡ ꯀꯩꯅꯣ ꯄꯨꯡ ꯃꯔꯤꯒꯤ ꯕꯣꯜ ꯌꯦꯡꯕꯒꯤ ꯈꯔ ꯋꯥꯔꯦꯕ
ꯑꯥ
ꯋꯥꯕꯒꯤ ꯑꯗꯨꯝ ꯃꯥꯁꯨ ꯇꯨꯝꯅꯤꯡꯕ ꯑꯩꯁꯨ ꯇꯨꯝꯅꯤꯡꯕ ꯑꯗꯣ ꯎꯌꯣꯡꯗꯣ ꯎꯝ ꯊꯣꯡꯅꯥꯎ ꯃꯄꯥꯟꯗꯣ ꯐꯝꯃꯒ ꯂꯩꯕ ꯃꯥꯜꯂꯦꯕ
ꯑꯥ
ꯌꯣꯡꯗꯣ ꯍꯦꯛꯇ ꯃꯥꯁꯦ ꯑꯩꯈꯣꯏꯒꯤ ꯀꯔꯤ ꯀꯔꯤ ꯄꯣꯠ ꯊꯝꯅꯤꯡꯉꯥꯏ ꯔꯦꯛ ꯑꯃ ꯂꯩꯌꯦꯕꯀꯣ ꯑꯩꯈꯣꯏꯅꯤꯅ ꯇꯨꯝꯃꯒ ꯎꯏꯔꯤꯉꯩ ꯑꯗꯨꯝ ꯃꯥꯁꯨ ꯏꯆꯦꯁꯨ ꯇꯨꯝꯃꯁꯨ ꯐꯝꯃꯒ ꯇꯨꯝꯕꯗꯣ ꯈꯪꯕ꯭ꯔꯥ
ꯑꯥ
ꯑꯩꯈꯣꯏ ꯑꯗꯨꯃꯥꯏꯅ ꯇꯧꯕ ꯑꯩꯁꯨ ꯐꯥꯎ ꯑꯗꯨ ꯌꯣꯟꯅ ꯍꯦꯛꯇ ꯆꯦꯟꯁꯤꯜꯂꯛꯑꯒ ꯑꯩꯈꯣꯏꯒꯤ ꯆꯥ ꯃꯅꯥ ꯑꯅꯧ ꯕ ꯅꯍꯥꯟ ꯅꯣꯏꯗ ꯀꯛꯑꯒ ꯊꯝꯕꯗꯣ ꯑꯗꯨ ꯄꯥꯏꯔ ꯆꯦꯟꯈꯤꯕ ꯋꯥꯅꯤꯗ ꯑꯩ ꯐꯨꯅꯤꯡꯕꯁꯤꯗꯤ
ꯍ
ꯃꯥꯡ ꯌꯦꯡꯉꯁꯤ ꯆꯥꯃꯅꯥ
ꯗꯣ
ꯈꯪꯗꯦ ꯑꯗꯨꯁꯨꯞꯅꯁꯨ ꯂꯨꯄꯥꯒꯤ ꯇꯔꯥꯒꯨꯝꯕꯒꯤꯅ ꯇꯦꯕꯜ ꯂꯨꯄꯥ ꯆꯅꯤ ꯌꯥꯡꯈꯩꯒꯤꯅꯦꯕ
ꯑꯁ ꯃꯥꯉꯤꯔ
ꯍꯣꯏ ꯃꯥꯥꯏ ꯃꯣꯏ ꯆꯥꯕꯁꯨ ꯌꯥꯔꯣꯏꯗ ꯑꯗꯨꯕꯨꯗꯤ ꯀꯃꯥꯏꯅ ꯆꯥꯗꯣꯏꯕ
ꯑꯥ
ꯑꯗꯨꯝ ꯀꯩꯅꯣ ꯃꯣꯏꯗꯤ ꯑꯍꯥꯎ ꯑꯣꯏꯔꯝꯅꯤ ꯍꯥꯏꯅ ꯈꯜꯂꯝꯃꯅꯦꯕꯀꯣ
ꯎꯝ
ꯑꯩꯅ ꯍꯥꯏꯕꯤꯕ ꯏꯆꯦꯗ ꯍꯣꯏ ꯏꯆꯦꯗ ꯍꯥꯏꯔꯤꯕ ꯆꯥ ꯑꯩꯈꯣꯏꯗꯣ ꯑꯆꯥꯄꯣꯠꯁꯨ ꯑ ꯐꯦꯤꯁꯀꯤꯃ ꯊ ꯇ ꯑ ꯕꯣꯜ ꯌꯦꯡꯉꯗꯤ ꯆꯥꯅꯤꯉꯥꯏꯅ ꯍꯦꯟꯅ ꯌꯥꯝ ꯂꯩꯔ ꯂꯩꯔꯒ ꯊꯝꯃꯦꯕ
ꯑꯥ
ꯁꯤ ꯌꯣꯡꯁꯦ ꯌꯥꯝ ꯄꯪꯉꯦ ꯑꯗꯨ ꯂꯩꯒꯦ ꯂꯧꯒꯦꯗꯤ ꯈꯟꯗꯦꯕ ꯆꯥꯕ ꯌꯥꯔꯣꯏꯗꯕ ꯑꯣꯏ ꯂꯧꯔ ꯆꯠꯈ꯭ꯔꯦꯕ
ꯃꯥ ꯎꯗꯕꯒꯤ ꯃꯥꯜꯂꯦꯕ
ꯍꯣꯏ ꯃꯥꯒꯤꯁꯨ ꯃꯥꯡꯉꯦ ꯃꯥꯁꯨ ꯑꯩꯈꯣꯏ ꯌꯨꯝ ꯃꯅꯨꯡꯗ ꯆꯥꯡꯉꯒ ꯂꯧꯔꯦꯀꯣ ꯑꯗꯨ ꯋꯥꯗ꯭ꯔꯥ ꯃꯥꯒꯤꯁꯨ ꯑꯗꯨ ꯑꯃ ꯂꯩꯔꯦ ꯑꯗꯨꯒ ꯃꯥꯅ ꯍꯨꯔꯥꯜꯂꯤꯗꯨꯁꯨ ꯀꯥꯟꯅꯗꯕ ꯄꯣꯠ ꯑꯣꯏꯅ ꯍꯨꯔꯥꯟꯒ꯭ꯔꯦꯕ
ꯑꯣ ꯍꯣ ꯃꯥꯗꯤ ꯗꯁꯥ ꯇꯥꯔꯦꯅꯥ
ꯍꯣꯏ ꯃꯥꯁꯨ ꯇꯥꯕ ꯑꯩꯁꯨ ꯇꯥꯕ ꯆꯞ ꯃꯥꯟꯅꯔꯞ
ꯆꯪꯅꯤꯉꯥꯏ ꯀꯟꯅ ꯍꯣꯠꯅꯔꯒ ꯃꯥꯗꯤ
ꯍꯣꯏ ꯃꯥꯗꯣ ꯑꯩꯈꯣꯏꯅꯤ ꯎꯏꯔꯒ ꯂꯩꯕꯗꯨꯝꯗꯣ ꯊꯣꯡꯅꯥꯎꯗꯒꯨꯝꯕ ꯌꯦꯡꯕ ꯑꯣꯏꯔꯝꯅꯤꯕ ꯃꯥꯗꯣ ꯍꯥꯏꯕꯗꯤ ꯇꯞꯅꯒ ꯆꯪꯗꯦꯕ ꯍꯦꯛꯇ ꯐꯠ ꯆꯦꯜꯂꯛꯑꯒ ꯐꯠꯇ ꯄꯥꯏꯔ ꯐꯠꯇ ꯊꯣꯛꯈꯤꯕ ꯋꯥꯅꯦꯕ
ꯎꯝ
ꯑꯗꯨꯒꯤ ꯑꯁ ꯊꯨꯗꯤ ꯊꯨꯋꯦꯍꯦ ꯑꯗꯨ ꯑꯗꯨꯁꯨ ꯑꯉꯥꯡ ꯅꯠꯇꯦꯕ ꯑꯗꯨꯒꯤ ꯌꯣꯡꯗꯣ ꯑꯍꯟꯅꯦꯕ ꯑꯗꯨꯒꯤꯅꯦꯕ ꯌꯥꯝ ꯍꯩꯌꯦꯕ
ꯃꯣꯏ ꯌꯥꯝ ꯊꯨꯑꯦ ꯀ꯭ꯔꯤꯔꯥ ꯈꯪꯗꯦ ꯑꯆꯥꯄꯣꯠꯒꯨꯝꯕ ꯄꯤꯔꯗꯤ ꯍꯦꯛ ꯂꯧꯔꯒ ꯑꯃꯨꯛꯀ ꯆꯦꯟꯗꯨꯅꯤ
ꯑꯗꯨꯅꯦ ꯌꯥꯝ ꯍꯩꯁꯤꯡꯅ ꯇꯧꯋꯦꯕ ꯃꯣꯏꯗꯣ
ꯎꯝ ꯑꯗꯨꯒꯤ ꯃꯣꯏꯒꯤ ꯗ꯭ꯔꯃꯥꯗꯣ ꯌꯦꯡꯕ ꯅꯨꯡꯉꯥꯏ ꯃꯣꯏꯒꯤ ꯂꯤꯂꯥꯗꯣ
ꯍꯣꯏꯅꯦ ꯌꯦꯡꯕ ꯌꯥꯝ ꯅꯨꯡꯉꯥꯏꯕꯅꯦ ꯑꯦ ꯍꯧꯖꯤꯛꯁꯨꯀꯣ ꯑꯩꯅ ꯂꯦꯞꯄꯒꯤ ꯃꯊꯛꯇꯒꯤ ꯍꯧꯖꯤꯛ ꯇꯔꯨꯛ ꯇꯔꯦꯠ ꯅꯤꯄꯥꯟ ꯃꯥꯄꯥꯟ ꯀꯩꯅꯣ ꯅꯨꯡ ꯃꯊꯛꯇ ꯐꯝꯃꯒ ꯑꯃꯨꯛ ꯁꯥꯟꯅꯔ ꯂꯩꯌꯦꯇꯣ
ꯑꯣ
ꯑꯗꯨꯒꯀꯣ ꯐꯤꯔꯣꯟ ꯐꯧ ꯐꯤꯔꯣꯟ ꯐꯧꯕꯁꯤꯡꯗꯣ
ꯎꯝ
ꯃꯣꯏꯅ ꯑꯩꯈꯣꯏꯒꯤ ꯄꯥꯏꯔ ꯁꯥꯟꯅꯕꯤꯅꯤꯃꯦꯍꯦ
ꯑꯁ ꯑꯗꯨꯗꯤ ꯑꯩꯗꯤ ꯇꯜꯂꯦꯀꯣ ꯃꯣꯏ ꯑꯗꯨꯃꯥꯏꯅ ꯇꯧꯕꯗꯣ
ꯅꯠꯇꯦ ꯑꯩꯈꯣꯏ ꯌꯦꯡꯁꯤꯜꯂꯤꯅꯦ ꯑꯩꯅ ꯑꯩ ꯊꯕꯛ ꯐꯪꯉꯕꯅꯦ ꯁ꯭ꯋꯥꯏꯗ ꯌꯣꯡ ꯌꯦꯡꯁꯤꯟꯅꯅꯤ ꯉꯥꯏ
ꯅꯪꯒꯤ ꯊꯕꯛꯇꯤ ꯑꯈꯣꯏꯗꯗꯤ ꯐꯤꯗꯤ ꯁꯅꯥꯗꯦꯗ ꯑꯗꯨꯝ ꯂꯥꯎꯔꯒ ꯀꯩꯅꯣ ꯎ ꯃꯅꯥꯛꯇꯀꯣ ꯃꯣꯏ ꯐꯝꯔꯒ ꯁꯥꯟꯅꯩꯌꯦ
ꯍꯣꯏ ꯃꯣꯏ ꯑꯗꯨꯝ ꯌꯦꯡꯕꯗꯤ ꯅꯨꯡꯉꯥꯏꯕꯅꯦ ꯍꯧꯖꯤꯛꯁꯨ ꯃꯁꯥ ꯃꯁꯥ ꯈꯣꯠꯂꯒ ꯐꯝꯃꯒ ꯂꯩꯌꯦ
ꯌꯥꯝ ꯅꯨꯡꯉꯥꯏꯅ ꯈꯣꯠꯂꯒ ꯂꯩꯌꯦ
ꯅꯨꯡꯁꯥ ꯌꯥꯏꯔꯒ ꯂꯩꯔꯝꯃꯅꯤ ꯑꯗꯨꯗꯤ
ꯈꯪꯗꯦ ꯃꯣꯏꯁꯨ ꯎꯃꯪꯒꯨꯝꯕꯗ ꯍꯦꯛ ꯑꯗꯨꯝ ꯂꯩꯒꯜꯂꯦ ꯍꯥꯢꯕꯗꯤ ꯁꯥꯕꯒꯤ ꯑꯣꯏꯔꯝꯕ ꯖꯥꯠꯂꯥ ꯈꯪꯗꯦꯕ ꯎꯃꯪ ꯋꯥꯃꯥꯡꯒꯨꯝꯕ ꯑꯗꯨꯝ ꯂꯩꯔꯒ ꯃꯣꯏ ꯁꯨ ꯀꯥꯏꯅꯣ ꯇꯧꯋꯦ ꯑꯩꯈꯣꯏꯗꯤ ꯎꯆꯦꯛꯁꯨ ꯅꯣꯏꯁꯨ ꯀꯩꯅꯣ ꯎꯃꯪ ꯌꯥꯝ ꯂꯩꯌꯦ ꯍꯥꯏꯕ ꯅꯠꯇ꯭ꯔꯣ ꯄꯥꯟꯕꯤ
ꯎꯃꯥꯡ ꯌꯥꯝ ꯂꯩꯌꯦ ꯄꯥꯟꯕꯤ ꯌꯥꯝ ꯂꯩꯌꯦ
ꯑꯁꯤꯒꯤ ꯃꯐꯝꯁꯦ ꯑꯗꯨꯝ ꯁꯥꯏꯌꯦ ꯍꯥꯏꯕ ꯋꯥꯅꯦ
ꯄꯥꯟꯕꯤꯗꯤ ꯌꯥꯝꯕꯀꯣ ꯑꯗꯨꯕꯨ ꯁꯥꯗꯤ ꯁꯥꯕ
ꯇꯧꯋꯦ ꯍꯣꯏ ꯁꯤꯗ ꯁꯨꯅꯦ ꯄꯥꯝꯕꯤꯗꯤ ꯌꯥꯝꯅ ꯂꯩꯌꯦꯕ ꯑꯗꯨꯕꯨ ꯁꯥꯗꯤ ꯑꯗꯨꯝ ꯁꯥꯔ ꯂꯩꯌꯦꯕ ꯀꯃꯥꯏꯅ ꯇꯧꯕꯅꯣ
ꯈꯪꯗꯦꯗ ꯃꯣꯏ ꯅꯨꯡꯁꯤꯠꯁꯦ ꯐꯠꯇꯕꯅ ꯌꯥꯝꯕꯒꯤꯔꯥ ꯈꯪꯗꯦ
ꯈꯪꯗꯦ ꯑꯗꯨꯃꯥꯏꯅ ꯑꯣꯏꯕ꯭ꯔꯥ ꯀꯃꯥꯏꯅ ꯇꯧꯕ꯭ꯔꯥ ꯑꯗꯨꯕꯨꯗꯤ ꯁꯥꯕꯒ ꯃꯣꯏ ꯅꯨꯡꯁꯤꯠꯅ ꯅꯨꯡꯁꯤꯠꯁꯨ ꯄꯥꯛ ꯂꯥꯛꯇꯦ ꯑꯗꯨꯕꯨ ꯅꯨꯡꯗꯥꯡꯗꯤ ꯂꯥꯛꯑꯦꯀꯣ ꯑꯁ
ꯅꯨꯡꯗꯥꯡꯗꯤ ꯑꯁ ꯃꯄꯥꯟ ꯊꯣꯛꯅꯤꯡꯉꯥꯏ ꯌꯥꯝ ꯇꯜꯂꯦ ꯀꯥꯡ ꯌꯥꯝꯃꯒꯤ
ꯑꯩꯈꯣꯏꯗꯤ ꯑꯗꯨꯕꯨꯗꯤ ꯑꯦ ꯉꯔꯥꯡꯒꯤ ꯅꯨꯡꯗꯥꯡꯒꯤ ꯊꯥꯁꯨ ꯌꯦꯡꯉꯦ
ꯑꯣ ꯅꯣꯏꯗꯤ ꯇꯦꯔꯦꯁ ꯂꯩꯕꯒꯤꯅꯦ ꯑꯩꯗꯤ ꯇꯦꯔꯦꯁ ꯂꯩꯇꯦ ꯑꯗꯨꯒꯤ
ꯍꯣꯏ ꯑꯗꯨꯝ ꯇꯦꯔꯦꯁ ꯃꯊꯛꯇ ꯑꯗꯨꯝ ꯀꯥꯔꯒ ꯀꯔꯤ ꯀꯔꯤ ꯑꯗꯨꯝ ꯍꯦꯛ ꯍꯦꯛ ꯌꯦꯡꯉꯦꯕꯀꯣ ꯑꯩꯅ ꯑꯩꯒꯤ ꯀꯅꯥ ꯑꯩꯒꯤ ꯏꯃꯥꯟꯅꯕ ꯑꯃ ꯈꯔ ꯂꯨꯅ ꯇꯤꯟꯅꯕꯗꯨ ꯉꯔꯥꯡꯗꯣ ꯐꯣꯟ ꯇꯧꯋꯦꯕ
ꯎꯝ
ꯑ ꯑꯩꯅ ꯍꯥꯏꯕꯤꯕ ꯑꯁ ꯁ꯭ꯋꯥꯏꯗ ꯑꯩꯈꯣꯏꯅꯤ ꯐꯝꯃꯗꯤ ꯀꯥꯏꯅ ꯈꯔ ꯀꯩꯅꯣ ꯇꯧꯁꯤꯜꯂꯨꯕ ꯋꯥꯅꯦꯗ ꯑꯩꯅ ꯃꯥꯁꯨ ꯈꯥꯏꯖꯤꯜꯂꯛꯄ ꯑꯩꯅ ꯀꯩꯅꯣ ꯃꯄꯥꯟ ꯊꯣꯛꯀꯦ ꯍꯥꯏꯅ ꯊꯣꯛꯄꯅꯦꯕ ꯑꯗꯨ ꯕꯣꯜꯗꯣ ꯉꯥꯏꯕ ꯑꯣꯏꯅꯀꯣ
ꯎꯝ
ꯇꯨꯝꯕ ꯌꯥꯕ ꯑꯃ ꯑꯩꯗꯤ ꯕꯣꯜ ꯌꯦꯡꯅꯤꯡꯉꯩꯅ ꯍꯥꯟꯅ ꯇꯨꯝꯃꯦ
ꯑꯣ
ꯇꯨꯝꯃꯒ ꯑꯃꯨꯛ ꯄꯨꯡ ꯕꯥꯔꯣ ꯃꯇꯨꯡꯗ ꯑꯃꯨꯛ ꯍꯧꯒꯠꯂꯤꯅꯦꯕ ꯗꯤ ꯍꯧꯒꯠꯂꯒ ꯑꯃꯨꯛ ꯕꯔꯣ ꯃꯇꯨꯡꯗ ꯍꯧꯒꯠꯂꯒ ꯀꯩꯅꯣ ꯇꯧꯕꯅꯦꯕ ꯃꯊꯛꯇ ꯀꯥꯔꯨꯕ ꯑꯩꯅ
ꯑꯣ ꯎꯝ
ꯑꯗꯨꯒꯤꯅꯦ ꯑꯩꯅ ꯇꯨꯝꯕ ꯅꯨꯡꯗꯥꯡꯗ ꯈꯛ ꯅꯠꯇꯦꯕ ꯑꯗꯨꯝ ꯃꯆꯤꯠ ꯃꯆꯤꯠ ꯇꯨꯝꯕꯗꯣ ꯈꯪꯕ꯭ꯔꯥ
ꯎꯝ
ꯇꯨꯝ ꯅꯨꯡꯊꯤꯟꯗ ꯈꯔ ꯇꯣꯝ ꯅꯨꯡꯗꯥꯡꯗ ꯈꯔ ꯇꯨꯝ ꯑꯌꯨꯛꯇ ꯈꯔ ꯇꯨꯝ ꯇꯧꯔꯒ ꯂꯩꯕꯅꯦ
ꯑꯗꯨꯒꯤꯅꯦ ꯑꯗꯨꯗꯤ ꯅꯪ ꯇꯨꯝꯅꯤꯡꯗꯕꯗꯨ
ꯍꯣꯏ ꯑꯗꯨꯒꯤꯅꯦ ꯇꯨꯝꯗꯕꯗꯤ ꯅꯠꯇꯦꯕ ꯑꯗꯨꯝ ꯇꯨꯝꯕꯨꯗꯤ ꯇꯨꯝꯃꯦꯕ
ꯑꯣ ꯅꯨꯡꯊꯤꯜꯗꯁꯨ ꯇꯨꯝꯒꯅꯦ ꯅꯨꯡꯗꯥꯡꯗꯁꯨ ꯊꯨꯝꯒꯅꯤ
ꯑꯩ ꯍꯣꯔꯦꯟꯁꯨ ꯄꯨꯡ ꯑꯃ ꯑꯅꯤ ꯇꯥꯔꯗꯤ ꯑꯃꯨꯛ ꯇꯨꯝꯃꯅꯤꯕꯀꯣ ꯄꯨꯡ ꯑꯃ ꯑꯅꯤ ꯇꯥ ꯇꯨꯝꯃꯅꯤ ꯄꯨꯡ ꯑꯃ ꯑꯅꯤ ꯇꯨꯝꯃꯒ ꯄꯨꯡ ꯀꯌꯥꯅꯣꯗꯨꯅ ꯑꯃꯨꯛ ꯇꯧꯔꯅꯤ ꯑꯥ ꯑꯍꯨꯝ ꯃꯔꯤꯗ ꯍꯧꯒꯠꯂꯅꯤ ꯆꯥꯒꯨꯝꯕ ꯊꯛꯑꯅꯤ ꯑꯗꯨꯃꯥꯏꯅ ꯇꯧꯔ ꯂꯩꯕꯅꯤ
ꯎꯝ ꯑꯣ ꯑꯗꯨ ꯅꯆꯦꯗꯤ ꯊꯕꯛ ꯆꯠꯄ꯭ꯔꯥ
ꯃꯥꯁꯨ ꯁꯨꯇꯤ ꯂꯩꯕꯒꯦ ꯂꯩꯌꯦ ꯅꯨꯃꯤꯠ ꯇꯔꯥꯅꯤ ꯂꯩꯒꯅꯤ ꯍꯥꯏꯕꯅꯦ
ꯑꯣ
ꯑꯗꯨ ꯃꯥꯁꯨ ꯍꯧꯖꯤꯛ ꯀꯟꯅ ꯗ꯭ꯔꯥꯃꯥ ꯌꯦꯡꯉ ꯂꯩꯍꯧꯕꯅꯦ
ꯃꯨꯛꯀ ꯇꯨꯝꯗꯦ
ꯃꯥꯗꯤ ꯍꯣꯔꯦꯟ ꯑꯃꯨꯛ ꯇꯨꯝꯃꯅꯤꯗ ꯑꯩ ꯂꯥꯛꯑꯗꯤ ꯇꯨꯝꯃ ꯂꯩꯔꯅꯤ ꯁꯣꯏꯗꯕꯤ
ꯑꯣ
ꯃꯥꯅꯗꯤ ꯑꯩꯉꯣꯟꯗꯩ ꯍꯦꯟꯅ ꯇꯨꯝꯃꯦꯕ
ꯑꯥ
ꯑꯗꯣ ꯍꯌꯦꯡꯒꯤ ꯑꯃꯨꯛ ꯌꯦꯡꯅꯤꯡꯉꯥꯏ ꯂꯩꯌꯦꯕꯀꯣ ꯑꯁ ꯍꯧꯖꯤꯛ ꯄꯨꯡ ꯅꯤꯄꯥꯟꯉꯩꯗꯨꯁꯨ ꯌꯦꯡꯒꯦ ꯍꯥꯏꯅ ꯇꯧꯔꯝꯕꯅꯦ ꯑꯦ ꯑꯩꯩꯗꯤ ꯌꯥꯝ ꯋꯥꯔꯦ ꯆꯥꯛ ꯌꯦꯟꯁꯥꯡ ꯊꯣꯡꯅꯉꯥꯏ ꯂꯩꯌꯦ ꯍꯥꯏꯕ
ꯎꯝ
ꯌꯦꯡꯕꯗꯤ ꯌꯥꯝꯅ ꯍꯥꯏꯕꯗꯤ ꯑꯩꯈꯣꯏꯅ ꯑꯗꯨꯝ ꯑꯩꯗꯤ ꯑꯁꯤ ꯃꯣꯏꯅ ꯁꯥꯟꯅꯕꯗꯣ ꯌꯥꯝ ꯄꯥꯝꯃꯦꯕ
ꯑꯥ
ꯑꯗꯨꯒꯤꯅꯤꯗ ꯁ ꯋꯥꯡꯉꯔꯛꯑꯣ ꯀꯩꯅꯣ
ꯍꯅꯅꯤ ꯍꯥꯏ ꯄꯅ
ꯀꯩꯒꯤꯅꯣ
ꯑꯩꯁꯨ ꯒꯦꯝꯗ ꯁꯥꯟꯅꯅꯤꯡꯗꯦ ꯑꯗꯣ ꯑꯩ ꯒꯦꯝꯗ ꯀꯩꯅꯣ ꯄꯨꯛꯅꯤꯡ ꯆꯪꯗꯦꯕ
ꯑꯣ ꯅꯪ ꯑꯗꯨꯒꯨꯝꯕ ꯆꯪꯗꯕꯒꯤꯅꯦ
ꯑꯥ
ꯑꯩꯗꯤ ꯑꯗꯨꯒꯨꯝꯕ ꯌꯦꯡꯕ ꯈꯣꯠꯄꯁꯦ ꯑꯩꯒꯤ ꯈ꯭ꯋꯥꯏꯗꯤ ꯄꯥꯝꯕꯅꯦ ꯌꯥꯝ ꯄꯥꯝꯃꯦ ꯑꯩꯗꯤ
ꯎꯝ ꯌꯦꯡꯉ ꯌꯦꯡꯕ ꯆꯠꯁꯦ ꯑꯗꯨꯃꯥꯏꯅ ꯍꯥꯏꯔꯗꯤ ꯆꯞ ꯆꯠꯄ ꯌꯥꯏ ꯑꯗꯨꯕꯨ ꯄꯨꯛꯅꯤꯡ ꯆꯪꯅ ꯌꯦꯡꯅꯤꯡꯉꯒ ꯑꯗꯨꯝ ꯆꯠꯁꯦ ꯆꯠꯁꯦ ꯑꯗꯨꯝ ꯇꯧ ꯇꯧꯕꯗꯨꯗꯤ ꯑꯩꯗꯤ ꯅꯠꯇꯦꯗ
ꯅꯍꯥꯟ ꯀꯩꯅꯣꯗꯩ ꯑꯩꯈꯣꯏ ꯑꯩꯈꯣꯏꯅ ꯅꯍꯥꯟ ꯂꯩꯕꯗꯨꯗ ꯍꯦꯛ ꯍꯦꯛ ꯏꯁꯇꯥꯗꯤꯌꯝꯗ ꯁꯟꯅꯅꯕꯗꯣ ꯑꯩꯗꯤ ꯑ ꯇꯠ ꯆꯠꯇꯕ ꯑꯝꯇ ꯌꯥꯎꯗꯦ ꯊꯕꯛ ꯆꯠꯂꯁꯨ ꯑꯩꯗꯣ ꯉꯟꯅ ꯁꯨꯇꯤ ꯂꯧꯊꯣꯛꯄ꯭ꯔꯥ ꯑꯗꯨꯝ ꯇꯧꯔ ꯌꯦꯡꯉꯤꯅꯦ
ꯍꯁ
ꯑꯗꯨꯒꯤ ꯑꯩꯈꯣꯏꯒꯤ ꯑꯣꯖꯥꯅ ꯑꯦ ꯅꯪꯗꯤ ꯀꯔꯤꯒꯤꯔꯣꯏ ꯁꯤꯒꯨꯝꯕ ꯌꯥꯝꯅ ꯏꯟꯇꯔꯦꯁ ꯂꯩ ꯇꯧꯋꯦ ꯍꯥꯏꯌꯦ ꯑꯣ ꯈꯪꯗꯦ ꯉꯥꯏꯗꯤ ꯑꯗꯨꯒꯨꯝꯕ ꯌꯦꯡꯗꯗꯤ ꯅꯨꯡꯉꯥꯏꯇꯦ ꯍꯥꯏꯕ ꯅꯍꯥꯟꯁꯨ ꯌꯦꯡꯕ ꯅꯨꯡꯉꯥꯏꯃꯝꯃꯤ ꯑꯩꯗꯣ ꯍꯣꯏ ꯌꯥꯝꯅ ꯅꯨꯡꯉꯥꯏꯃꯟꯕꯒꯤ ꯆꯣꯡꯊꯣꯛꯑꯒ ꯁꯞꯄꯣꯔꯠ ꯇꯧꯅꯤꯡꯕ ꯋꯥꯈꯜ ꯊꯣꯛꯈ꯭ꯔꯕꯅꯦꯗ ꯋꯥꯈꯜꯗ
ꯎꯝ